ꯆꯥꯕ꯭ꯔꯣ ꯇꯥꯔꯦ ꯇꯥꯔꯦ
ꯀꯖꯅꯦ ꯇꯌꯦ
ꯍꯥꯥ
ꯀꯩꯗꯧꯔꯤꯅꯣ
ꯆꯥꯛꯆꯥꯥ ꯇꯣꯛꯑꯒ ꯑꯗꯨꯝ ꯐꯝꯃꯤꯅꯦ ꯇꯨꯝꯒꯤꯦ ꯇ
ꯀꯔꯤ ꯃꯊꯦꯜ ꯆꯥꯔꯒꯦ
ꯈꯔ ꯃꯊꯦꯜ ꯆꯥꯝꯃꯥ ꯀꯔꯤ ꯃꯊꯦꯜ ꯑꯣ ꯑ ꯑꯂꯨ ꯑꯂꯨ ꯆꯥꯑ
ꯑꯜꯂꯨ ꯍꯗꯥ
ꯑꯂꯨ ꯉꯧꯔꯒ ꯇꯥꯏ ꯍꯣꯏ ꯑꯗꯨꯒ ꯃꯔꯣꯛ ꯃꯦꯠꯄ
ꯑꯣ ꯑꯗꯨ ꯑꯗꯨꯁꯨ ꯃꯔꯣꯔꯣꯛ ꯃꯦꯟꯂꯗꯤ ꯑꯗꯨꯝ ꯍꯧꯕ ꯍꯧꯋꯦꯅꯦ ꯃꯔꯣꯔꯣꯛ ꯌꯔꯗꯤ ꯑꯗꯨꯝ ꯍꯧꯔꯝꯃꯅꯦ
ꯃꯣꯔꯣꯛ ꯌꯥꯎꯔꯗꯤ ꯑꯗꯨꯝ ꯐꯥꯎꯔꯕꯅꯦ ꯍꯣꯏ ꯅꯪꯗꯤ ꯀꯩꯀꯩ ꯆꯥꯒꯦ
ꯑꯩꯈꯣꯏꯁꯨ ꯑꯂꯨꯒ ꯁꯧꯒꯔꯤ ꯊꯣꯡꯕ ꯆꯥꯏ ꯑꯗꯨꯒ ꯏꯔꯣꯟꯕ ꯈꯔ ꯁꯥꯏꯑ ꯁꯦꯝꯦꯃꯦ ꯑꯗꯨ ꯑꯇꯥꯔꯦ
ꯑ
ꯏꯔꯣꯜꯂꯦ ꯑꯗꯨꯒ ꯆꯥꯔꯦ
ꯍꯥꯎꯕ꯭ꯔꯣ
ꯍꯥꯎ ꯇꯗ
ꯎꯝ
ꯑ
ꯅꯪꯅ ꯁꯦꯝꯗꯕꯒꯤ ꯑꯣꯏꯔꯝꯅꯦ
ꯑꯩꯈꯣꯏ ꯁꯥ ꯌꯧꯗꯗꯤ ꯍꯧꯗꯦꯅ ꯌꯦꯟꯁꯥꯡꯒꯨꯝꯕꯗꯤ
ꯎꯝ
ꯎꯝꯦ ꯑꯣ ꯏꯟꯁꯥꯡꯒꯨꯝꯕꯗꯤ ꯏꯁꯥ ꯌꯧꯗ꯭ꯔꯗꯤ ꯍꯧꯗꯦꯅ ꯑꯗꯨꯃꯥꯏꯅ ꯇꯧꯗ꯭ꯔꯥ ꯅꯣꯏꯗꯤ
ꯄꯪꯁꯥꯗ ꯆꯥꯏꯌꯦ ꯑꯩꯈꯣꯏꯗꯤ
ꯍꯣꯏ ꯍꯣꯏ ꯑꯗꯨ ꯃꯔꯥ ꯃꯔꯛꯗꯩ ꯑꯗꯨꯁꯨ ꯆꯨꯝꯃꯦ ꯑꯗꯨꯁꯨ ꯇꯧꯋꯦ ꯑꯩꯈꯣꯏꯁꯨ
ꯉꯥꯔꯤꯗꯤ ꯁꯥ ꯅꯠꯇ꯭ꯔꯣ
ꯉꯥꯔꯤꯕ ꯗꯤ ꯁꯥꯅꯦꯦꯅ ꯀꯧꯕ ꯌꯥꯗꯦꯍꯦ
ꯑꯗꯨ ꯉꯥ ꯅꯠꯇ꯭ꯔꯣꯕ ꯃꯥꯗꯣ
ꯉꯍꯥꯛ ꯑꯀꯪꯕꯅꯦ ꯑꯗꯨꯗꯤ
ꯑꯗꯨꯅꯦ ꯑꯗꯨꯁꯨ ꯏꯁꯒ ꯑꯗꯨꯝ ꯆꯞ ꯃꯥꯟꯅꯔꯕꯅꯦ ꯅꯣꯏꯒꯤꯗꯣ ꯅꯣꯏꯒꯤꯔ ꯅꯣꯏꯒꯤ ꯏꯔꯣꯝ ꯍꯥ ꯍꯥ
ꯑꯦꯛꯖꯥꯝꯄꯜꯗꯤ ꯌꯥꯝ ꯂꯨꯕ ꯑꯃ ꯂꯧꯊꯣꯛꯑꯒ ꯄꯤꯕꯤꯈ꯭ꯔꯅꯦꯕ
ꯑ ꯑ ꯅꯪꯅ ꯍꯥꯏꯔꯛꯔꯛꯄꯗꯣ ꯁꯥ ꯉꯥ ꯌꯥꯎꯗ꯭ꯔꯗꯤ ꯆꯥꯕ ꯌꯥꯗꯦꯕ ꯑꯗꯨꯒꯤꯅꯤꯅꯦ ꯏꯔꯣꯕꯅ ꯉꯥ ꯐ ꯉꯥꯔꯤꯗꯣ ꯌꯥꯝ ꯌꯥꯝ ꯍꯜꯟꯅꯔꯣꯏ ꯑꯗꯨ ꯑꯗꯨꯒꯤ ꯑꯣꯏꯔꯝꯅꯤ
ꯍꯣꯏ ꯑꯩꯈꯣꯏꯗꯤ ꯈꯔ ꯈꯛꯇ ꯊꯥꯏ ꯑꯗꯨꯣ ꯌꯥꯝ ꯊꯥꯕꯗꯤ ꯅꯠꯇꯦ ꯑꯗꯨꯕꯨ
ꯌꯥꯝ ꯊꯥꯔꯣ ꯍꯌꯦꯡꯗꯒꯤ ꯍꯧꯅ ꯌꯦꯔꯣꯝꯄꯥꯗꯤ ꯉꯥꯔꯤ ꯊꯥꯔꯗꯤ ꯍꯥꯎꯕꯅꯦ
ꯍꯌꯦꯗꯒꯤꯗꯤ ꯌꯥꯝ ꯊꯥꯕ ꯇꯥꯔꯦ ꯑꯗꯨꯒ ꯀꯩ ꯌꯦꯟꯁꯥꯡ ꯅꯨꯡꯋꯥꯏ ꯍꯥꯏꯔꯗꯤ ꯉꯥꯅꯤ ꯍꯥꯏꯅ ꯍꯥꯏꯕ ꯇꯥꯔꯦꯅꯦ
ꯑ ꯍꯣꯏ ꯍꯣꯏ ꯑꯗꯨꯃꯥꯏꯅ ꯏꯔꯣꯝꯕꯅꯤ ꯍꯥꯏꯗꯅ ꯍꯩꯔꯅꯨ ꯏꯔꯣꯝꯝꯕꯅꯤ ꯍꯩꯔꯅꯨ ꯀꯔꯤ ꯌꯦꯟꯁꯥꯡꯅꯗꯤ ꯉꯥꯏꯕ ꯀꯔꯝꯕ ꯉꯥ ꯍꯥꯏꯅ ꯉꯥꯔꯤ ꯉꯥ ꯍꯥꯏꯌꯣ
ꯑꯗꯨꯃꯥꯏꯅ ꯍꯥꯏꯕ ꯃꯤꯁꯨ ꯂꯩꯑꯍꯦ ꯑꯩꯈꯣꯏꯒꯤ ꯀ꯭ꯂꯥꯁꯃꯦꯠ ꯑꯩꯈꯣꯏ ꯍꯥꯏ ꯁ꯭ꯀꯨꯜ ꯀꯥꯕ ꯀꯥꯟꯗ
ꯅꯪꯅ ꯍꯥꯏꯔꯛꯑꯒꯦ
ꯀꯩ ꯌꯦꯟꯁꯥꯡꯅꯣ ꯍꯥꯏꯗꯤ ꯑꯗꯨꯝ ꯉꯥ ꯀꯩ ꯌꯦꯟꯁꯥꯡꯅꯣ ꯑꯗꯨꯝ ꯉꯥ ꯉꯥ ꯈꯛꯇ ꯑꯗꯨ ꯍꯥꯏꯌꯦ ꯑꯗꯨ ꯑꯁ ꯅꯣꯏꯗꯤ ꯏ ꯉꯥ ꯆꯥꯕꯩ ꯃꯥꯜꯂꯦ ꯍꯥꯏꯅ ꯑꯗꯨꯝ ꯐꯥꯒꯤ ꯇꯧꯕꯅꯤ ꯍꯥꯏ ꯑꯩꯈꯣꯏꯅ ꯃꯔꯥ ꯃꯔꯥ
ꯏ ꯃꯥꯗ ꯍꯥꯏꯗꯣꯛꯈ꯭ꯔꯕ ꯑꯣ ꯉꯥꯗꯨ ꯉꯥꯔꯤ ꯑꯣꯏꯔꯝꯃꯦ ꯍꯥꯏꯔꯛꯄ
ꯍꯣꯏ ꯉꯥ ꯊꯥꯕ ꯋꯥꯅꯤ ꯉꯥ ꯉꯥ ꯉꯥ ꯌꯦꯟꯁꯥꯡꯗ ꯈꯔ ꯐꯥꯏ ꯍꯥꯏꯕ ꯋꯥꯅꯤ ꯉꯥ ꯅꯠꯇꯦ ꯍꯥꯏꯌꯦꯕ
ꯃꯥꯗꯨꯁꯨ ꯂꯥꯟꯕꯗꯤ ꯑꯣꯏꯗꯦ ꯆꯨꯝꯗꯤ ꯑꯗꯨꯝ ꯆꯨꯝꯃꯦ ꯃꯥꯁꯨ
ꯍꯣꯏ ꯑꯗꯨꯕꯨ ꯑꯩꯔꯣ
ꯎꯝ
ꯑꯩꯗꯣ ꯏꯝꯐꯥꯜꯗ ꯂꯩꯌꯦꯅ
ꯅꯪ ꯑꯗꯨꯃꯥꯏꯅ ꯍꯥꯏꯔꯛꯀꯅꯨ ꯍꯥꯏꯕꯅꯦ
ꯁꯤꯒ ꯃꯃꯦꯗꯤ ꯌꯥꯕꯅꯅꯦꯦꯛ ꯀꯁꯨ ꯀꯥꯏꯗꯅꯅꯤ
ꯌꯥ ꯌꯥꯗꯕꯅꯦ
ꯀꯩꯇꯧꯕ꯭ꯔꯥ
ꯌꯥꯗꯕꯅꯦ ꯑꯦ ꯑꯃꯨꯛꯀ ꯃꯨꯊꯠꯀꯅꯨ ꯅꯪ
ꯑꯩ ꯃ ꯊꯂꯨ ꯑꯁꯤꯒꯨꯝꯕꯗꯤ ꯀ ꯁꯥꯟꯅꯗꯕꯅꯤ ꯑꯩꯈꯣꯏ ꯑꯁꯤꯒꯨꯝꯕꯇꯥꯏꯗ
ꯅꯠꯇꯦ ꯅꯠꯇꯦ ꯑꯗꯨ ꯑꯗꯨꯗꯣ ꯌꯥꯒꯟꯅꯦꯕ ꯑꯗꯨꯝꯕ ꯍꯥꯞꯇꯥꯔꯣꯔꯕ ꯑꯗꯨꯝꯕ ꯍꯥꯞꯇꯥ ꯍꯣꯏ ꯑꯗꯨꯃꯥꯏꯅ
ꯍꯣꯏ ꯍꯣꯏ ꯍꯣꯏ
ꯍꯣꯏ ꯍꯣꯏ ꯑꯗꯨꯃꯥꯏꯅ ꯅꯪ ꯉꯁꯥꯏ ꯅꯪ ꯉꯁꯥꯏ ꯆꯥꯛ ꯆꯥꯕꯗ ꯐꯖꯅ ꯆꯥꯍꯧꯗ꯭ꯔꯣ ꯃꯥꯜꯂꯦ ꯑꯗꯨꯒꯤ ꯑꯣꯏꯔꯝꯅꯤ
ꯋꯥꯈꯜꯗꯣ ꯈꯔ ꯅꯨꯡꯉꯥꯏꯗꯕꯅꯦ
ꯑꯗꯨꯒꯤꯅꯦ ꯍꯣꯏ ꯋꯥꯈꯜ ꯅꯨꯡꯉꯥꯏꯔꯗꯕꯒꯤ ꯑꯣꯏꯔꯝꯅꯤꯑꯦ
ꯌꯦꯟꯁꯥꯡ ꯍꯧꯗꯕꯒꯤ
ꯑꯥ ꯍꯌꯦꯡꯗꯤ ꯉꯥꯔꯤꯗꯣ ꯌꯥꯝ ꯊꯥꯔꯣ
ꯍꯌꯦꯡꯗꯤꯀꯣ ꯕꯖꯥꯔ ꯆꯠꯂꯅꯤ ꯉꯥ ꯌꯥꯝ ꯂꯩꯔꯒ ꯊꯥꯕ ꯇꯥꯔꯦ ꯌꯦꯟꯁꯥꯡꯗ
ꯎꯝ ꯍꯥ
ꯁꯧꯒ꯭ꯔꯤ ꯒꯨꯝꯕ ꯊꯣꯡꯑꯥꯁꯨ
ꯑꯥ
ꯑꯗꯨꯒꯨꯝꯕ ꯊꯣꯡꯂꯁꯨ ꯌꯥꯝ ꯊꯥꯕ ꯇꯥꯔꯦ
ꯎꯝ
ꯃꯣꯏꯗꯤ ꯑꯗꯨꯃꯥꯏꯅ ꯇꯧꯕ꯭ꯔꯥ
ꯑꯁ ꯑꯩꯈꯣꯏ ꯑꯩꯈꯣꯏ ꯑꯩꯈꯣꯏꯗꯤ ꯑꯗꯨꯃꯥꯏꯅ ꯑꯗꯨꯝ ꯇꯧꯋꯦ
ꯅꯣꯏ ꯅꯣꯏ ꯔꯨꯝꯗ ꯀꯩꯅꯣ ꯅꯣꯡ ꯇꯥꯕ꯭ꯔꯥ ꯍꯧꯖꯤꯛ
ꯉꯁꯥꯏ ꯉꯁꯥꯏ ꯅꯠꯇꯦ ꯇꯥꯔꯝꯗꯦ ꯑꯩ ꯅꯨꯡꯊꯤꯟ ꯆꯨꯞꯄꯗꯨꯃꯦ ꯉꯔꯥꯡ ꯅꯨꯃꯤꯗꯥꯡꯗꯣ
ꯍꯣꯏ
ꯑꯩ ꯇꯨꯝꯗꯦ
ꯀꯔꯤ ꯇꯧꯕꯒꯦ
ꯑꯣ ꯑꯗꯨ ꯅꯣꯏꯁꯨ ꯐꯖꯅ ꯌꯦꯡꯕꯩ ꯃꯑꯣꯡꯅꯤꯅꯦ ꯑꯗꯨꯗꯤ
ꯌꯦꯡꯊꯔꯕꯅ ꯌꯦꯡꯊꯑꯔꯕꯅꯦ ꯑꯅꯤ ꯃꯈꯥꯏꯒꯤꯗꯨꯁꯨ ꯌꯦꯡꯉꯦ ꯇꯔꯨꯛ ꯃꯈꯥꯏꯒꯤꯗꯤꯁꯨ ꯌꯦꯡꯉꯦ ꯑꯌꯨꯛꯀꯤ ꯄꯨꯡ ꯇꯔꯥ ꯇꯥꯔꯝꯗꯥꯏꯗ ꯇꯨꯝꯃꯦ ꯑꯗꯨꯒꯤ ꯑꯗꯨꯒ ꯅꯨꯃꯤꯗꯥꯡꯒꯤ ꯄꯨꯡ ꯃꯔꯤꯋꯥꯏꯗ ꯍꯧꯒꯠꯂꯦ
ꯑꯣ ꯑꯃꯨꯛꯀ ꯆꯥꯛ ꯊꯣꯡꯉꯒ ꯑꯃꯨꯛ ꯇꯥꯔꯦ
ꯑꯃꯨꯛꯀ ꯆꯥꯏ ꯍꯣꯏ ꯆꯥ ꯆꯥꯕ ꯉꯥꯛꯇꯅꯦ
ꯑꯗꯨꯗꯤ ꯉꯁꯤꯗꯤ ꯊꯦꯡꯅ ꯇꯨꯝꯕ ꯇꯥꯔꯦꯅꯦ
ꯑꯥ ꯑꯩꯗꯤ ꯑꯗꯨꯝ ꯇꯨꯝꯈ꯭ꯔꯅꯤ ꯍꯧꯖꯤꯛ ꯍꯧꯖꯤꯛꯅ ꯍꯧꯔꯒ ꯇꯨꯝꯅꯤꯡꯈ꯭ꯔꯦ ꯑꯩꯗꯤ ꯅꯪ ꯌꯦꯡꯗ꯭ꯔꯕꯣ ꯉꯔꯥꯡꯗꯣ
ꯄꯨꯡ ꯑꯅꯤꯒꯤꯗꯤ ꯌꯦꯡꯗꯦ ꯑꯌꯨꯛꯀꯤꯗꯤ ꯌꯦꯡꯉꯦ ꯑꯩꯈꯣꯏꯗꯣ
ꯑꯪ ꯌꯥꯝ ꯐꯩ ꯌꯥꯝ ꯐꯩ ꯑꯌꯨꯛꯀꯤꯗꯣ ꯀꯜꯂꯤꯔꯣꯕ
ꯍꯣꯏ
ꯀꯟꯕ꯭ꯔꯥ ꯅꯠꯇ꯭ꯔꯒ ꯄꯣꯛꯕ ꯉꯥꯏꯕꯒꯤ ꯌꯦꯕ ꯌꯦꯡꯕ꯭ꯔꯥ ꯄꯣꯛꯕ ꯃꯥꯏꯕꯒ ꯃꯤ ꯑꯣꯏꯔꯔꯕꯝꯅꯤꯅ
ꯎ ꯉꯝꯕꯗꯨ ꯉꯥꯏꯕꯅꯦꯕ ꯑꯩꯈꯣꯏꯗꯤ
ꯑꯣ ꯃꯥꯂꯦ ꯃꯥꯂꯦ
ꯁꯤꯒꯗ꯭ꯔꯥ ꯁꯤꯒꯗ꯭ꯔꯥ ꯍꯥꯏꯅ ꯑꯗꯨꯝ ꯁꯤꯒꯗ꯭ꯔꯥ ꯁꯤꯒꯗ꯭ꯔꯥ ꯍꯥꯏꯅ ꯑꯗꯨꯝ ꯉꯝꯗꯤ ꯉꯝꯃꯦꯅꯦ
ꯉꯥꯏꯈꯣ ꯉꯥꯡꯁꯦ ꯃꯥꯕꯨ ꯄꯣꯕ ꯄꯥꯝꯕ꯭ꯔꯥ
ꯑꯩ ꯄꯥꯝꯕꯅꯤꯍꯦ
ꯑꯩ-ꯑꯩ ꯈꯔꯗꯤ ꯑꯩ ꯈꯔꯗꯤ ꯍꯔꯧꯔꯨ ꯍꯔꯧꯔꯨꯕꯅꯤ ꯑꯗꯨꯒ ꯌꯥꯗ꯭ꯔꯦꯅꯦ
ꯅꯣꯏ ꯅꯣꯏꯁꯦ ꯌꯥꯝꯅ ꯁꯂꯥꯝ ꯇꯧꯅꯤꯡꯉꯦ
ꯑꯗꯣ ꯑꯁ
ꯅꯣꯏꯒꯨꯝꯕꯁꯦ ꯄꯣꯕ ꯉꯏ ꯄꯣꯕ ꯉꯥꯏꯔꯒ ꯂꯥꯁꯇꯗꯤ
ꯌꯥꯝ ꯁꯥꯎꯅꯤꯡ ꯌꯥꯝ ꯌꯥꯝ ꯁꯥꯎꯅꯤꯡꯔꯒ ꯂꯩꯕꯅꯤꯅꯦ
ꯑꯦ ꯑꯗꯨꯅꯤꯅꯦ ꯑꯩꯈꯣꯏꯅ ꯉꯥꯏꯔꯤꯗꯣ ꯅꯣꯏ ꯑꯗꯨꯨꯝ ꯁꯥꯎꯔꯒ ꯂꯩꯎ
ꯁꯤꯈ꯭ꯔꯅꯤ ꯍꯥꯏꯅ ꯍꯔꯥꯎꯔꯦ ꯑꯃꯨꯛꯀ ꯍꯥꯏꯗꯤ ꯌꯥꯝ ꯍꯥꯏꯔꯝꯃꯦꯅꯦ ꯗꯥꯎ ꯗꯥꯎꯁꯨ ꯌꯥꯝ ꯐꯩꯌꯦꯅꯦ ꯃꯣꯏꯗꯣ
ꯑꯩꯈꯣꯏꯗꯤ ꯗꯥꯎꯁꯦ ꯌꯥꯝ ꯐꯗ꯭ꯔꯥ
ꯍꯣꯏ ꯗꯥꯎ ꯀꯜꯂꯦ ꯑꯃꯨꯛ ꯑꯗꯨꯕꯨ ꯁꯤꯗꯤ ꯁꯤꯈ꯭ꯔꯅꯤ
ꯑꯩꯈꯣꯏꯅꯦ ꯑꯗꯨꯕꯨꯗꯤ ꯑꯗꯨ ꯑꯣꯏꯔꯁꯨ ꯀꯥꯗꯤ ꯀꯥꯈ꯭ꯔꯦꯅ ꯑꯗꯨꯅꯦ ꯑꯩꯈꯣꯏꯅ ꯄꯥꯝꯃꯤꯗꯣ ꯃꯣꯏꯅ ꯂꯣꯏꯅꯃꯛ ꯉꯝꯃꯗꯤ ꯑꯩꯁꯨ ꯊꯥꯖꯗꯦ ꯃꯣꯏꯅ ꯃꯣꯏꯅ ꯉꯝꯒꯗꯕꯗꯤ ꯑꯩ ꯊꯥꯖꯗ꯭ꯔꯦ ꯍꯥꯏꯗꯤ ꯑꯃ ꯈꯣꯏꯗꯣ ꯌꯥꯝ ꯍꯩꯌꯦꯕ
ꯍꯣꯏ ꯍꯣꯏ
ꯑꯃ ꯈꯣꯏꯗꯣ ꯌꯥꯝ ꯍꯩꯌꯦꯕ ꯑꯗꯨ ꯑꯗꯨꯗꯤ ꯉꯝꯒꯅꯤ ꯍꯥꯏꯕꯗꯤ ꯑꯩ ꯊꯥꯖꯗꯦ ꯑꯗꯣꯝ
ꯍꯣꯏ
ꯍꯟꯗꯛꯀꯤ ꯑꯃꯒ ꯁꯥꯟꯅꯒꯗꯕꯁꯤꯗꯤ ꯑꯣ ꯑꯗꯨꯝ ꯍꯣꯏ ꯉꯝꯕꯁꯨ ꯌꯥꯏ ꯉꯝꯗꯕꯁꯨ ꯌꯥꯏ ꯑꯗꯣ ꯑꯔꯣꯏꯕꯒꯤꯗꯤ ꯁꯨꯡꯉꯝ ꯉꯝꯔꯣꯏ ꯑꯗꯨꯝ ꯈꯪꯔꯕꯅꯦ
ꯍꯣꯏ ꯑꯗꯨꯗꯤ ꯌꯥꯝꯅ ꯐꯖꯅ ꯈꯪꯉꯦꯅꯦ
ꯑꯔꯣꯏꯕꯒꯤꯗꯤ ꯌꯥꯝ ꯁꯥꯊꯤꯅ ꯃꯣꯏꯗꯤ ꯑꯃꯈꯣꯏꯗꯣ ꯌꯥꯝ ꯁꯥꯊꯤꯌꯦ
ꯑꯗꯨꯁꯨ ꯑꯁꯤ ꯑꯁꯤ ꯑꯩꯈꯣꯏꯁꯨ ꯍꯥꯏꯕꯅꯦ ꯐꯖꯅ ꯍꯥꯏꯌꯦꯅꯦ ꯗꯥꯎꯁꯨ ꯂꯩꯑꯕ ꯃꯣꯏ
ꯗꯥꯎꯕꯨꯗꯤ ꯂꯩꯗꯤ ꯂꯩꯕꯅꯦ ꯍꯣꯏ ꯍꯥꯏꯗꯤ ꯑꯅꯤꯔꯛ ꯁꯨꯈ꯭ꯔꯦ ꯑꯍꯨꯝ ꯍꯥꯏꯌꯣ ꯍꯥꯏꯌꯣ
ꯀꯟꯗꯒꯤ ꯁꯤꯒꯗ꯭ꯔꯅ ꯑꯗꯨꯝꯍ ꯉꯥꯏꯔꯕꯅꯦꯍꯦ
ꯎꯝ ꯁꯨꯞꯁꯤ ꯁꯤꯔꯣꯏ ꯁꯨꯞꯁꯤꯖꯨ ꯁꯤꯔꯣꯏ ꯌꯦꯡꯉꯣ ꯀꯣ
ꯌꯦꯡ ꯌꯦꯡꯅꯤꯡꯗꯅꯤ ꯌꯥꯝ ꯌꯥꯝ ꯌꯥꯝ ꯈꯠꯈ꯭ꯔꯦꯕ ꯑꯁꯤ ꯑꯁꯤꯔꯣꯝꯗ
ꯅꯣꯏ ꯅꯣꯏꯒꯨꯝꯕꯁꯦ ꯑꯩꯗꯤ ꯌꯥꯝ ꯅꯨꯡꯁꯤꯌꯦꯗ ꯄꯣꯕ ꯉꯥꯏꯔꯒ ꯑꯗꯨꯝ ꯌꯦꯡꯕꯁꯦ
ꯁꯧꯅꯤꯡꯉꯦ ꯑꯗꯨ ꯃꯣꯏꯅ ꯉꯝ꯭ꯔꯁꯨ ꯑꯩꯈꯣꯏꯕꯨ ꯑꯗꯨꯝ ꯋꯥꯊꯤ ꯋꯥ ꯑꯗꯨꯝ ꯉꯥꯡꯅꯔꯅꯤ ꯃꯣꯏꯅ ꯉꯝꯗ꯭ꯔꯁꯨ ꯑꯗꯨꯝ ꯋꯥ ꯐꯤꯗꯧꯔꯅꯦ ꯑꯩꯗꯤ ꯒ꯭ꯌꯥꯟ ꯇꯥꯗꯔꯅꯦ
ꯅꯣꯏꯅꯦ ꯋꯥꯊꯤ ꯇꯧꯕꯗꯤ
ꯑꯁ ꯈꯣꯏꯗꯤ
ꯍꯦꯟꯃꯟꯗ꯭ꯔꯣ ꯃꯣꯏ ꯃꯣꯏ ꯁꯥꯟꯅꯅꯤ ꯍꯥꯏꯔꯗꯤ ꯁꯨꯡꯛ ꯑꯣꯏꯔꯣꯏꯗꯕꯗꯣ ꯁꯣꯔ ꯐꯨꯜꯂꯁꯨ ꯑꯦ ꯂꯥꯜꯂꯦ ꯂꯥꯜꯂꯦ ꯁꯤꯗꯤ ꯇꯧꯔꯣꯏꯗꯕꯅꯦ ꯍꯪꯒꯟꯕꯥꯟ ꯃꯆꯨ ꯍꯪꯒꯟꯕꯥꯟ ꯃꯆꯨ ꯐꯪꯗꯣꯏꯅꯦ ꯒꯨꯝꯕ ꯑꯉꯥꯡꯕ ꯃꯆꯨ ꯐꯪꯗꯦ ꯀꯔꯤꯒꯤꯅꯣ ꯃꯣꯏꯁꯦ
ꯑꯩꯈꯣꯏꯗꯤ ꯏꯆꯝ ꯆꯝꯅ ꯑꯗꯨꯝ ꯌꯦꯡꯖꯕꯅꯤ ꯑꯗꯨ ꯑꯩꯁ ꯃꯤꯅ ꯋꯥꯊꯤ ꯋꯥꯔꯦꯝ ꯌꯥꯝ ꯇꯧꯋꯦꯅꯦ
ꯑꯗꯣ ꯑꯩꯈꯣꯏꯗꯣ
ꯍꯣꯏ
ꯉꯁꯥꯏꯩꯁ ꯄꯩꯁꯥ ꯈꯣꯝꯔꯨꯕꯅꯦꯕ ꯑꯩꯈꯣꯏꯅ ꯉꯝꯍꯟꯕꯤꯌꯣ ꯍꯥꯏꯅꯅꯦ ꯂꯨꯄꯥ ꯌꯥꯡ ꯌꯥꯡꯈꯩ ꯌꯥꯡꯈꯩ ꯈꯥꯏꯅꯔꯒ ꯊꯥꯈ꯭ꯔꯕꯅꯦꯕ ꯆꯦ ꯑꯃꯗ ꯏꯔꯝꯕ ꯑꯩꯈꯣꯏꯕꯨ ꯉꯝꯍꯜꯂꯣ ꯍꯥꯏꯅ ꯑꯗꯨꯨꯝꯅ ꯊꯥꯔꯕꯅꯦ ꯑꯩꯈꯣꯏꯗꯣ
ꯄꯩꯁꯥ ꯄꯤꯔꯦ ꯁꯝꯅ ꯍꯥꯟꯂꯨ
ꯄꯩꯁꯥ ꯎꯝ ꯄꯩꯁꯥ ꯄꯤꯕꯅ ꯑꯩꯈꯣꯏꯅ ꯄꯩꯁꯥ ꯄꯤꯔꯤꯅꯦ
ꯎ ꯑꯗꯨ ꯍꯥꯏꯁꯨ ꯍꯥꯏꯌꯦꯅꯦ ꯈꯔꯗꯤ ꯍꯥꯏꯗꯤ ꯍꯥꯏꯌꯦꯅꯦ ꯃꯣꯏꯁꯨ
ꯍꯩꯅꯦ ꯑꯩꯈꯣꯏ ꯇꯧꯕꯅꯦ ꯇꯧꯕꯒꯤꯅꯦ ꯍꯩꯔꯤꯗ ꯀꯩꯅꯣ ꯇꯧꯔꯤꯕꯅꯦ ꯑꯩꯈꯣꯏꯗꯤ ꯑꯗꯨꯃꯥꯏꯅ
ꯂꯥꯁꯇꯗꯤ ꯑꯩꯈꯣꯏꯗꯤ ꯑꯧ ꯍꯥꯏꯕ ꯃꯤꯅ ꯉꯝꯗꯤ ꯉꯝꯒꯗꯧꯕꯅꯤ ꯍꯥꯏꯅ ꯋꯥꯈꯜ ꯊꯣꯛꯑꯗꯤ ꯊꯣꯛꯑꯦꯕ ꯑꯩꯈꯣꯏꯁꯨ
ꯎꯝ ꯃꯥꯅꯦ ꯃꯥꯅꯦ
ꯑꯗꯨꯝ ꯍꯥꯏꯌꯦ ꯑꯗꯨꯝ ꯒꯣ ꯆꯪꯒ ꯇꯧꯕ ꯑꯗꯨꯝ ꯂꯩꯕ ꯑꯗꯨꯝ ꯆꯟꯈ꯭ꯔꯣꯅ ꯑꯗꯨꯝ ꯂꯩꯗꯤ ꯂꯩꯔꯕꯅꯦ ꯑꯅꯤꯡ ꯌꯦꯡꯅꯤꯡꯉꯛꯇꯣꯏꯔꯥ ꯑꯦꯛꯁꯇ꯭ꯔꯥ ꯃꯅꯤꯁꯨ ꯌꯥꯝ ꯍꯥꯞꯄꯦꯅꯦ
ꯅ ꯐꯖꯗ꯭ꯔꯣ ꯑꯗꯨꯅ ꯑꯍꯨꯝꯔꯛ ꯆꯪꯈ꯭ꯔꯒ ꯎ
ꯌꯥꯝꯃꯜꯂꯦ ꯍꯥꯏꯗꯤ ꯃꯤꯅꯤꯠ ꯃꯉꯥ ꯃꯉꯥ ꯇꯔꯥꯒ ꯃꯈꯗ ꯍꯥꯞꯀꯦ ꯍꯥꯏꯕꯅꯦ ꯑꯗꯨꯒ ꯌꯥꯝꯌꯥꯃꯨꯛ ꯍꯥꯞꯇꯦꯅꯦ
ꯑꯥ ꯌꯥꯔꯦ ꯄꯨꯡ ꯑꯅꯤ ꯃꯈꯥꯏꯒꯤꯗꯨꯗꯤ ꯄꯨꯡ ꯃꯈꯥꯏ ꯍꯥꯞꯄꯤꯕꯅꯦ ꯃꯣꯏꯒꯤꯗꯣ
ꯃꯤ ꯁꯣꯜꯂꯦ ꯃꯤ ꯁꯣꯜꯂꯦ ꯁꯣꯜꯅꯦ ꯍꯥꯏꯅ ꯈꯪꯉꯒ ꯌꯥꯝ ꯍꯥꯞꯄꯤꯌꯦꯅꯦ ꯑꯃꯨꯛꯀ
ꯑꯩꯈꯣꯏꯗꯤ ꯌꯥꯝ ꯍꯥꯞꯄꯤꯔꯦꯗ
ꯇꯤꯝ ꯑꯃꯗꯨꯗꯤ ꯌꯥꯝ ꯋꯔꯥ ꯇꯤꯝ ꯑꯃꯗꯨꯗꯤ ꯌꯥꯝ ꯋꯥꯔꯔ ꯂꯩꯔꯝꯃꯅꯤ ꯍꯧꯖꯤꯛ
ꯋꯥꯔꯁꯨ ꯀꯔꯤ ꯎ ꯄꯥꯏ ꯂꯩꯌꯦ
ꯃꯣꯏꯒꯤ ꯗ꯭ꯔꯦꯁ ꯀꯨꯝꯕ ꯀꯩ ꯀꯩꯅꯣ ꯂꯣꯏꯅ ꯎꯝ ꯂꯣꯏꯁꯤꯜꯂꯒ ꯌꯨꯝ ꯆꯠꯀꯦ ꯍꯥꯏꯅ ꯇꯧꯔ ꯂꯩꯔꯃꯅꯤꯅ
ꯎꯝ
ꯅꯨꯡꯁꯤꯌꯦꯗꯀꯣ
ꯅꯨꯡꯁꯤꯌꯦ ꯅꯨꯡꯁꯤꯌꯦ ꯑꯅꯤꯃꯛ ꯅꯨꯡꯁꯤꯌꯦ
ꯏ ꯃꯥ ꯅꯨꯡꯁꯤꯌꯦ ꯍꯅꯦ ꯂꯣꯏ ꯃꯛꯄꯨ ꯅꯨꯡꯁꯤꯌꯦꯅꯦ
ꯑꯗꯨꯅꯦ ꯂꯣꯏ ꯉꯂꯨꯁꯤꯌꯦ ꯅꯪꯗꯤ ꯀꯥꯔꯝꯕꯗꯨ ꯀꯟꯕ꯭ꯔꯥ
ꯍꯥꯏꯗꯤ ꯍꯥꯏꯗꯤ ꯑꯩꯁꯨ ꯑꯩꯗꯤ ꯆꯞ ꯃꯥꯟꯅꯩꯗ
ꯎꯝ ꯑꯩ ꯊꯥꯖꯗꯦ ꯑꯩ ꯊꯥꯖꯗꯦ ꯅꯪꯒꯤ ꯋꯥꯉꯥꯡꯁꯤꯅꯗꯤ ꯑꯃꯗꯣ ꯀꯟꯒꯗꯧ ꯃꯥꯜꯂꯦ ꯌꯥꯝ ꯀꯟꯕ ꯈꯣꯏꯗꯣ
ꯍꯥꯏꯗꯤ ꯍꯥꯏꯗꯤ ꯑꯃꯅ ꯉꯝꯃꯁꯨ ꯑꯃꯅ ꯉꯝꯃꯁꯨ ꯑꯗꯨꯝ ꯏꯪ ꯇꯞꯅ ꯁꯟꯅꯔꯒ ꯂꯣꯏꯕ ꯑꯣꯏꯔꯗꯤ ꯌꯥꯝ ꯐꯩꯌꯦ ꯋꯥꯊꯤ ꯋꯥꯔꯦꯝ ꯌꯥꯝ ꯇꯧꯗꯕꯤꯗ
ꯑꯗꯨꯗꯤ ꯁꯨꯛꯑꯣꯏ ꯑꯣꯏꯔꯣꯏꯗꯕꯅꯦ ꯑꯩ ꯍꯥꯏꯕꯤꯒꯦ ꯉꯝ꯭ꯔꯗꯤꯅꯦ ꯉꯝꯕ ꯈꯣꯏꯗꯨꯅ ꯑꯐꯧ ꯁꯥꯔꯅꯤ ꯉꯝꯗ꯭ꯔꯗꯤꯅꯦ ꯉꯝꯗꯦ ꯍꯥꯏꯔꯒ ꯋꯥꯊꯤ ꯇꯧꯔꯛꯀꯅꯤ ꯀꯩꯅꯣ ꯈꯣꯏꯗꯨꯅ ꯑꯃ ꯈꯣꯏꯗꯨꯅ ꯑꯗꯨꯃꯥꯏꯅ ꯇꯧꯗꯣꯏ
ꯉꯝꯂꯁꯨ ꯋꯥꯊꯤ ꯇꯧꯋꯦ ꯉꯝꯗ꯭ꯔꯁꯨ ꯋꯥꯊꯤ ꯇꯧꯋꯦ ꯒꯦꯝ ꯇꯥꯗꯦ ꯑꯩꯗꯤ
ꯑꯗꯨꯗꯤ ꯑꯅꯤꯃꯛꯅꯦ ꯑꯅꯤꯃꯛꯅꯦ ꯑꯗꯨꯝ ꯍꯥꯏꯔꯛꯀꯦ ꯑꯗꯨꯝ ꯅꯣꯡꯒꯗ
ꯉꯝꯂꯦ ꯍꯔꯥꯎꯋꯦ ꯑꯩꯈꯣꯏꯗꯤ ꯍꯥꯏꯕꯅ ꯑꯗꯨꯝ ꯉꯝꯔꯦ ꯍꯥꯏꯔꯗꯤ ꯈꯔꯥ ꯐꯕ ꯉꯝꯂꯒ ꯑ ꯃꯣꯏ ꯍꯩꯗꯕꯅꯤ ꯁꯨꯃꯥꯏꯅ ꯇꯧꯕꯅꯤ ꯁꯨꯃꯥꯏꯅ ꯇꯧꯕꯅꯤ ꯑꯗꯨꯃꯥꯏꯅ ꯇꯧ ꯇꯧꯕ ꯌꯥꯗꯦ ꯍꯥꯏꯅ ꯑꯗꯨꯝ
ꯑꯗꯨꯝ ꯍꯩꯕꯗꯣ ꯎꯝ ꯎꯝ ꯍꯩꯔꯅꯤ ꯍꯥꯏꯔꯅꯤ
ꯍꯣꯏ ꯑꯗꯨꯒꯨꯝꯕꯗꯣ ꯈꯔ ꯑꯗꯨꯒꯨꯝꯕꯗꯣ ꯈꯔ ꯅꯨꯡꯉꯥꯏꯇꯦꯅꯦ꯫
ꯍꯣꯏ
ꯌꯦꯡꯕ ꯉꯝꯗꯦꯅꯦ ꯑꯩꯈꯣꯏ꯫
ꯉꯝꯔꯁꯨ ꯉꯝꯗ꯭ꯔꯁꯨ ꯑꯗꯨꯝ ꯈ꯭ꯔ